ꯅꯨꯡꯉꯥꯏꯔꯤꯌꯦ ꯅꯪꯗꯤ
ꯑꯩꯁꯨ ꯅꯨꯡꯉꯥꯏꯔꯤ
ꯀꯩꯗꯧꯔꯤꯅꯣ
ꯈꯪꯗꯦ ꯀꯩꯁꯨ ꯇꯧꯗꯦꯗ ꯕꯤꯗꯤꯑꯣ ꯌꯦꯡꯉꯝꯃꯤꯅꯦ ꯅꯪꯗꯤ
ꯑꯩꯁ ꯑꯩꯗꯤ ꯁꯥꯃꯟꯕꯒꯤ ꯈꯪꯗꯦ ꯑꯩ ꯄꯨꯡꯂꯩꯩ ꯂꯩꯈ꯭ꯔꯕꯅꯦ ꯒ꯭ꯌꯥꯟ ꯃꯥꯟ ꯇꯥꯗ꯭ꯔꯦ
ꯊꯕꯛ ꯆꯠꯇ꯭ꯔꯣ ꯅꯪꯗꯤ
ꯑꯍꯣꯏ ꯉꯁꯤꯗꯤ ꯆꯠꯇꯦ
ꯅꯨꯡꯉꯥꯏꯖꯔꯝꯅꯤꯅꯦ ꯃꯤ ꯃꯆꯥꯗꯤ
ꯑꯩ ꯀꯤꯌꯥꯅꯣ ꯀꯥꯏꯗꯒꯤ ꯅꯪꯗꯤ ꯅꯨꯉꯥꯏꯇꯦꯗ ꯅꯪ ꯅꯪꯗꯤ ꯀꯃꯥꯏꯅ ꯇꯧꯔꯦ
ꯈꯪꯗꯦꯗ ꯑꯗꯨꯝ ꯂꯩꯔꯤꯌꯦ
ꯑꯣ ꯍꯥꯥ ꯈꯡꯗ꯭ꯔꯦ ꯋꯥꯏꯗꯩ ꯍꯨ ꯍ ꯍꯨ ꯑꯩ ꯆꯥꯛ ꯆꯥꯗ꯭ꯔꯤ ꯑꯩ
ꯀꯩꯗꯧꯔꯤꯕ
ꯑꯗꯨꯝ ꯐꯝꯒ ꯂꯩꯕ ꯁꯥꯕꯒꯤꯀꯣ ꯆꯥꯍꯦꯁꯨꯞꯄ ꯀꯩꯅꯣꯝ ꯇꯧꯅꯕ ꯑꯗꯨꯒꯤ ꯆꯥꯅꯤꯡꯕ ꯄꯣꯛꯇꯕ ꯑꯗꯨꯒꯤ ꯍꯩ ꯃꯍꯤ ꯑꯣꯏꯅ ꯊꯛꯑꯒ ꯐꯝꯒ ꯂꯩꯕꯅꯤ
ꯑꯁ ꯅꯪ ꯅꯊꯟꯗꯔꯣ ꯂꯩꯔꯤꯖꯦ
ꯍꯣꯏ ꯏꯇꯣꯝꯗꯅꯦ ꯂꯩꯕ
ꯑꯗꯨꯅꯅꯤꯅꯦ
ꯍꯣꯏ ꯑꯗꯨꯒꯤ ꯎ ꯀꯌꯥꯃꯨꯛꯁꯨ ꯁꯥꯕ꯭ꯔꯥ ꯑꯁ ꯁꯤꯗꯧꯋꯦ
ꯁꯥꯗ꯭ꯔꯗꯤ ꯀꯩꯅꯣ
ꯍꯣ ꯍꯣꯍꯣ
ꯊꯣꯝꯃꯅꯤꯌꯦ ꯅꯪꯗꯤ
ꯏꯁ ꯉꯧꯕꯒ ꯄꯥꯝꯖꯗ꯭ꯔꯦꯗ ꯀꯌꯥ ꯁꯥꯕꯟꯕꯒꯤꯀꯣ ꯃꯨꯔꯁꯨ ꯇꯨ ꯏꯪꯉꯗꯤ ꯌꯥꯔꯦꯗꯣ ꯄꯨꯟꯁꯤꯁꯦ
ꯎꯝ ꯎꯝ ꯎꯝ ꯈꯪꯒꯤꯅꯤ ꯈꯪꯒꯤꯅꯤ ꯅꯪ ꯈꯪꯒꯤꯅꯤ
ꯑꯃꯐꯥꯎ ꯃꯅꯗꯦ ꯇꯨꯝꯃꯐꯥꯎ ꯌꯥꯗꯕꯅꯤꯀꯣ ꯑꯩꯈꯣꯏ ꯃꯅꯤꯄꯨꯔꯗ ꯑꯥ ꯁꯥꯏꯁꯦ ꯑꯪ ꯑꯗꯨꯅꯦ ꯋꯥꯟ ꯄꯥꯔꯁꯦꯟ ꯈꯛꯇ ꯑꯣꯏꯔꯤꯅꯤ
ꯑꯍ ꯍ ꯅꯣꯡ ꯇꯥꯗ꯭ꯔꯣ
ꯅꯣꯡ ꯇꯥꯗꯦ ꯅꯍꯥꯟ ꯉꯔꯥꯡ ꯅꯍꯥꯟꯗꯣ ꯅꯣꯡ ꯇꯥꯔꯝꯕꯅꯦꯕꯀꯣ ꯑꯃꯨꯛ ꯅꯣꯡ ꯇꯟꯥꯥꯥꯔꯁꯨ ꯌꯥꯝ ꯏꯪꯕꯗꯤ ꯅꯠꯇꯦ ꯈꯔꯕꯨꯗꯤ ꯏꯪꯉꯦ ꯑꯗꯨ ꯑꯣꯏꯔꯁꯨ ꯅꯣꯡ ꯇꯥꯔꯒ ꯐꯠ ꯑꯃꯨꯛ ꯐꯥꯔꯒ ꯂꯣꯏꯗꯥꯅ ꯀꯪꯈ꯭ꯔꯅꯤ
ꯑꯁ ꯑꯗꯨꯅꯤꯅꯦ
ꯄꯣꯂꯨꯁꯟ ꯌꯥꯝꯕꯅꯦꯅꯀꯣ ꯌꯥꯗꯦꯕ
ꯕꯤꯕꯨꯂꯥꯥ ꯆꯨꯝꯔꯝꯅꯤ ꯅꯪ ꯑꯗꯨ ꯂꯩꯔꯤꯗꯣ
ꯎꯝ
ꯌ ꯑꯃꯔꯣꯝꯗ ꯅꯨꯡꯉꯥꯏꯖꯔꯝ
ꯑꯥ
ꯅꯪ ꯅꯃꯥꯟꯅꯕꯤ ꯑꯃꯗꯨꯗꯤ
ꯑꯃꯗꯣ ꯑꯃꯗꯣ ꯌꯨꯝ ꯊꯣꯛꯈ꯭ꯔꯦ ꯍꯥꯏꯕꯗꯣ ꯈꯪꯕ꯭ꯔꯥ
ꯑꯦ ꯑꯃꯗꯣꯗꯤ ꯑꯃꯗꯣ ꯑꯃꯗꯣꯗꯤ
ꯑꯩꯈꯣꯏ ꯑꯩꯈꯣꯏꯒ ꯑꯩꯈꯣꯏ ꯗꯤꯄꯥꯔꯠꯃꯦꯟ ꯆꯞ ꯃꯥꯟꯅꯕꯗꯣ ꯑꯗꯣ ꯖꯨꯟ ꯖꯨꯟ ꯇꯨ ꯔꯥ ꯊ꯭ꯔꯤꯔꯥ ꯑꯗꯨꯗ ꯊꯣꯛꯈ꯭ꯔꯕꯅꯦꯕ ꯃꯥꯥꯏꯅꯦ ꯖꯦꯅꯤꯝꯁꯇ ꯀꯩꯅꯣꯝ ꯇꯧꯅꯤ ꯍꯥꯏꯌꯦ ꯑꯃꯨꯛ ꯑꯦꯛꯁꯄꯔꯤꯌꯦꯟꯁ ꯀꯣꯔꯁ ꯆꯠ ꯐꯅꯤ ꯍꯥꯏꯌꯦ
ꯑꯁ ꯄꯥꯝꯃꯨꯏꯍꯦ ꯃꯥꯁꯨ ꯑꯗꯨꯗ ꯂꯩꯒꯦ ꯂꯩꯔꯨꯔꯒ
ꯈꯪꯗꯦꯗ
ꯃꯣꯏ ꯈꯪꯅꯕ ꯀꯩꯅꯣ ꯀꯩꯀꯥ ꯌꯥꯎꯕꯗꯣ ꯑꯗꯨꯅ ꯑꯣꯏꯔꯝꯅꯤ
ꯑ ꯑꯗꯣ ꯁꯥꯎꯅꯔꯒ ꯑꯩ ꯀꯌꯥꯃꯨꯛꯁꯨ ꯈꯠꯅꯕ꯭ꯔꯥ ꯃꯥꯏ ꯃꯇꯥꯡꯗ
ꯑꯁ ꯅꯩꯍꯦ
ꯎꯝ ꯎꯝ ꯗꯥꯥꯏꯅ ꯑꯩꯈꯣꯏ ꯈꯠꯅꯕꯗꯣ ꯈꯪꯉꯤꯀꯣ ꯑꯗꯨꯒꯤ ꯃꯇꯨꯡꯗꯁꯨ ꯑꯋꯥꯕ ꯈꯠꯅꯔꯤꯅꯦꯃꯦ
ꯅꯪꯒꯥ
ꯑꯩꯒꯗꯤ ꯗꯥꯔꯦꯛ ꯅꯠꯇ꯭ꯔꯦꯕ ꯅꯨꯄꯥꯗꯨꯅ ꯍꯪꯂꯛꯄ ꯑꯗꯨꯅ ꯑꯃꯗꯨꯅꯁꯨ ꯃꯣꯏ ꯕꯣ ꯈꯔ ꯈꯔ ꯇꯤꯟꯅꯕꯅꯤꯅ ꯍꯣꯏ ꯑꯗꯨꯃꯥꯏꯅ ꯇꯧꯋꯦ ꯑꯗꯨ ꯇꯧ ꯍꯣꯏ ꯍꯥꯏꯕꯤꯕꯗꯣ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
ꯑꯗꯨꯅ ꯃꯥꯅ ꯆꯨꯝꯅꯤꯡꯉꯥꯏ ꯑꯃꯨꯛ ꯇꯧꯔꯛꯑꯦ ꯑꯃꯗꯨꯗꯤ ꯂꯩꯃꯤꯟꯅ ꯗ꯭ꯔꯦ ꯃꯗꯤ ꯃꯥꯢ ꯑꯪꯀꯜ ꯍꯣꯢꯗ ꯆꯠꯈ꯭ꯔ ꯑꯩꯒꯅꯦ ꯏꯝꯃꯒ ꯃꯤ ꯑꯃ ꯀꯥ ꯊꯪꯅꯔꯒ ꯂꯩꯔꯤꯁꯦ ꯇꯣꯛ ꯇꯣꯛ ꯗꯣꯛ ꯗꯣꯛ ꯇꯧꯔꯥꯏ ꯑꯦ ꯑꯗꯨꯒꯤ ꯀꯩꯗꯧꯒ꯭ꯔꯖꯥꯠꯂ ꯍꯥꯏꯔꯒ ꯋꯥꯔꯤ ꯇꯧꯁꯦ ꯇꯧꯔꯒ ꯃꯥꯏ ꯐꯣꯟ ꯇꯔꯦ ꯄꯤꯔꯛꯑꯦ
ꯑꯥ
ꯒ꯭ꯌꯥꯟ ꯃꯥꯟ ꯇꯥꯗꯕꯅꯦ ꯃꯥꯏꯁꯦ
ꯊꯣꯛꯈ꯭ꯔꯤꯗꯣ ꯐꯔꯕꯅꯤꯗ ꯑꯃꯔꯣꯝꯗꯗꯤ
ꯈꯪꯗꯦ ꯑꯃꯨꯛ ꯇꯣꯛꯅꯈ꯭ꯔꯦꯗꯅ ꯑꯗꯨꯒ ꯊꯣꯛꯂꯝꯗꯥꯏꯗꯁꯨ ꯑꯃꯨꯛ ꯈꯠꯅꯕꯅꯦꯕ ꯃꯥꯒꯤ ꯑꯦꯛ ꯅꯨꯄꯥꯒꯤ ꯅꯨꯄꯥꯒꯤ ꯑꯦꯛꯁꯒꯤ ꯅꯨꯄꯥꯒꯤ ꯑꯦꯛꯁ ꯅꯨꯄꯤꯗꯨꯒ ꯑꯗꯨꯝ ꯅꯨꯄꯤꯒꯤ ꯑꯦꯛꯁꯇꯨꯒ
ꯑꯦ
ꯉꯝꯈ꯭ꯔꯦꯗꯨ ꯍꯣꯏ ꯑꯦꯛꯁ ꯑꯦꯛꯁꯒꯤ ꯑꯦꯛꯁꯒꯤ ꯋꯥꯔꯅꯦ ꯇꯧꯔꯤꯁꯦ ꯃꯣꯏꯁꯦ ꯈꯪꯗꯦ ꯀꯃꯥꯏꯟ ꯇꯧꯕꯖꯥꯠꯂ
ꯕꯦꯔꯥꯅꯤꯍꯦ
ꯎꯝ ꯁꯣꯅꯣ ꯆꯨꯕꯅꯤꯅꯦ ꯑꯗꯨꯗꯣ ꯑꯗꯨꯗ ꯑꯦꯗꯨ ꯃꯔꯝ ꯁꯨꯨ ꯑꯣꯏꯔꯝꯒꯅꯤ ꯃꯥꯏ ꯊꯣꯛꯅꯤꯡꯉꯤꯁꯦ ꯊꯣꯛꯈ꯭ꯔꯅꯨꯗ ꯑꯁꯤ ꯃꯆꯥ ꯑꯣꯏꯔꯁꯨ ꯑꯁꯤꯗ ꯌꯦꯡꯈ꯭ꯔꯁꯦ ꯍꯥꯏꯕꯅꯤ ꯅꯦꯕꯀꯣ
ꯑꯗꯨꯅꯦ ꯂꯩꯃꯤꯟꯅꯔꯗꯤ ꯌꯦꯡ ꯌꯥꯢ ꯍꯥꯏꯕ
ꯍꯣꯏ ꯑꯈꯣꯏ ꯑꯥ ꯑꯍꯥꯟꯕ ꯂꯣꯏꯕ ꯇꯝꯗꯗꯤ ꯊꯤꯕ ꯆꯠꯃꯤꯟꯅꯩꯌꯦꯀꯣ ꯑꯗꯨꯗꯤ ꯃꯥꯗꯣ ꯌꯨꯝꯊꯣꯛꯈ꯭ꯔꯅꯤ ꯍꯥꯏꯔꯒ ꯊꯤꯗ꯭ꯔꯦ ꯃꯥꯗꯤ ꯑꯗꯨꯒ ꯑꯃꯒ ꯑꯥ ꯑꯩꯗꯤ ꯑꯗꯨꯝ ꯃꯔꯛ ꯃꯔꯛ ꯊꯤꯕ ꯆꯠꯂꯦ
ꯑ
ꯑꯗꯨꯒ ꯈꯪꯗꯦꯗ ꯃꯥꯏꯟ ꯌꯨꯝꯊꯣꯛꯈ꯭ꯔꯅꯤ ꯍꯥꯏꯔꯒ ꯆꯠꯈ꯭ꯔꯦ ꯃꯥꯗꯤ ꯃꯥꯡꯉꯦ ꯍꯣꯏ ꯂꯥꯛꯇꯧ ꯃꯥꯥꯟꯗꯦꯗ
ꯕꯦꯔꯥꯅꯤꯅꯦ
ꯎꯝ ꯃꯩꯁꯦ ꯑꯗꯨ ꯃꯇꯥꯡꯗꯨꯁꯨ ꯑꯣꯏꯔꯝꯒꯅꯤꯕ ꯃꯥꯢ ꯌꯨꯝ ꯊꯣꯛꯏꯁꯦ ꯑꯩꯈꯣꯏ ꯈꯜꯂꯤꯅꯦꯕ ꯑ ꯍ ꯍ
ꯑꯣꯏꯔꯝꯅꯤ ꯀꯥꯟ ꯆꯥꯗ꯭ꯔꯗꯤ
ꯑꯥ
ꯑꯉꯛꯄꯅꯦ ꯃꯥꯏꯁꯦ ꯐꯖꯅ
ꯅꯪ ꯅꯪꯒꯤ ꯗꯤ ꯀꯃꯥꯏ ꯀꯔꯝ ꯀꯥꯟꯗ ꯍꯧꯒꯗꯣꯏꯔ ꯍꯥꯏꯔꯛꯇꯦ
ꯍꯥꯏꯔꯛꯇ꯭ꯔꯤꯗ ꯀꯩꯝꯇꯒ ꯑꯩ ꯑꯩ ꯅꯍꯥꯟ ꯗꯩ ꯈꯣꯡ ꯁꯣꯛꯇꯅ ꯂꯩꯔꯤꯗꯣ ꯌꯨꯝꯗꯒ ꯆꯠꯄꯒ ꯉꯝꯗ꯭ꯔꯤ
ꯑꯣ ꯑꯗꯨꯝ ꯑꯥ ꯀꯧꯔꯥꯛꯗꯣꯏ ꯅꯠꯇ꯭ꯔꯣ
ꯀꯧꯔꯛꯀꯅꯤ ꯍꯥꯏꯕꯅꯤ
ꯑꯣ ꯑꯁ ꯊꯕꯛ ꯇꯧ ꯇ ꯇꯧꯗꯕꯤꯗ ꯈꯔ ꯐꯝꯕꯗꯨꯅ ꯐꯔꯦꯗ ꯇꯞꯅ ꯀꯧꯔꯛꯑꯁꯨ ꯌꯥꯏꯗ ꯀꯝꯄꯜꯁꯔꯤ ꯀꯧꯔꯛꯑꯅꯤ ꯍꯥꯏꯗꯤ ꯀꯥꯏꯗꯦ ꯗꯨꯅ ꯌꯥꯝ ꯋꯥꯏꯌꯦ ꯅꯨꯡꯉꯥꯏꯇꯕꯅꯦ ꯍ ꯍ
ꯑꯗꯨꯅꯤ
ꯎꯝ
ꯀꯩꯅꯣꯗꯣ ꯑꯥ ꯑꯥ
ꯑꯃꯗꯣ ꯑꯍ ꯃ ꯍꯤ ꯍꯤ
ꯑꯥ ꯈꯪꯕ꯭ꯔꯣ ꯈꯪꯕ꯭ꯔꯕ ꯀꯩꯅꯣꯗꯣ ꯁꯤ ꯍꯥꯞꯄ ꯍꯜꯂꯛꯄ ꯃꯤꯗꯣ
ꯍꯥꯜꯂꯛꯄꯗꯣ
ꯑꯁ ꯑꯩꯈꯣꯏ ꯀ꯭ꯂꯥꯁꯃꯦꯠꯇꯣ ꯑꯩꯈꯣꯏꯒ ꯇꯤꯟꯅꯕꯗꯣ
ꯎꯝ ꯅꯣꯏ ꯀ꯭ꯂꯥꯁꯃꯦꯠꯀ ꯇꯤꯟꯅꯕ ꯍꯥꯏꯕꯗꯤ
ꯅꯪꯒꯁꯨ ꯀ꯭ꯂꯣꯁ ꯑꯣꯏꯕꯗꯣ
ꯑꯣ ꯑꯩꯈꯣꯏ ꯔꯣꯝꯒꯤꯗꯨꯔꯥ
ꯍꯣꯏ ꯍꯣꯏ ꯍꯣꯏ
ꯑꯣ ꯍꯣꯏ ꯍꯣꯏ
ꯃꯥꯖꯨ ꯒ꯭ꯌꯥꯟ ꯇꯥꯖꯗ꯭ꯔꯤꯅꯦ ꯐꯝꯃꯒꯅꯦ ꯃꯥ ꯍꯧꯖꯤꯛ ꯂꯩꯔꯤꯁꯦ
ꯈꯪꯗꯦ ꯑꯩꯅ ꯀꯣꯏꯔꯛꯑꯣ ꯍꯥꯏꯕ ꯑꯩ ꯆꯠꯁꯤ ꯐꯥꯎ ꯁꯥꯔꯀꯥꯟꯗꯥ ꯑꯗꯨꯗꯤ ꯉꯝꯃꯔꯣꯏ ꯇꯧꯔꯛꯑꯦ ꯃꯥ ꯐ꯭ꯔꯤꯗ ꯂꯩꯗꯣꯏ ꯁꯔꯨꯛ ꯀꯣꯏꯔꯛꯑꯣ ꯍꯣꯏ ꯑꯗꯨꯒꯤ ꯉꯔꯥꯡ ꯅꯨꯡꯗꯥꯡꯁꯨ ꯇꯨꯝꯗꯦ ꯍꯥꯏꯅ ꯍꯥꯏꯗꯥꯏꯅꯦ ꯎ ꯍꯥꯥꯥ ꯍ ꯍꯥ ꯍꯥ
ꯍꯣꯏ ꯁꯤꯗꯕꯨ ꯑꯁꯨꯛꯌꯥꯝ ꯁꯥꯔꯤꯖꯤꯅꯗꯤ ꯈꯪꯉꯦꯕ ꯅꯨꯡꯉꯥꯏꯔꯝꯃꯅꯤ ꯑꯗꯨꯗꯗꯤ
ꯍꯣꯏꯗ ꯃꯣꯏ ꯑꯥ ꯃꯄꯥꯟ ꯀꯩꯅꯣꯝ ꯑꯩꯈꯣꯏ ꯀꯩꯅꯣꯝ ꯅꯣꯝꯃꯗꯤ ꯅꯨꯡꯁꯤꯠ ꯁꯦ ꯈꯔ ꯃꯔꯛ ꯃꯔꯛꯇ ꯏꯪꯕ ꯁꯤꯂꯛꯇ꯭ꯔꯥ ꯅꯨꯡꯁꯤꯠꯁꯦ ꯏꯪꯕ ꯄꯥꯛ ꯑꯃꯐꯥꯎ ꯂꯥꯛꯇꯕꯅꯦꯕ ꯑꯗꯨꯒꯤ ꯃꯣꯏꯗꯣꯝꯗ ꯃꯣꯏ ꯃꯣꯏ ꯃꯣꯏꯔꯣꯝꯗꯁꯨ ꯑꯗꯨꯃꯥꯏꯅ ꯇꯧꯋꯦ ꯍꯥꯏꯌꯦꯕꯀꯣ ꯃꯣꯏ ꯃꯣꯏ ꯂꯩꯐꯝꯗꯨꯁꯨ ꯑꯗꯨꯒꯤ ꯑꯁ ꯁꯥꯔꯁꯨꯀꯣ ꯌꯥꯝꯅ ꯀꯩ ꯍꯥꯏꯅꯤ ꯏꯁꯥ ꯁꯥꯒꯠꯄꯗꯣ ꯑꯗꯨ ꯃꯥꯏ ꯌꯥꯝ ꯇꯧꯕꯅꯦꯕꯀꯣ ꯑꯗꯨꯒꯤ ꯈꯔ ꯈꯔꯗꯤ ꯃꯥꯟꯅꯕ ꯃꯥꯜꯂꯦ ꯑꯗꯨꯒ ꯁꯥꯕꯗꯤ ꯑꯩꯉꯣꯟꯗꯤ ꯈꯔ ꯍꯦꯟꯕ ꯃꯥꯜꯂꯦ ꯂꯥꯛꯑꯣ ꯂꯥꯛꯑꯣ ꯇꯧꯑꯦ ꯑꯗꯨꯒꯤ ꯊꯥꯕꯒ ꯂꯥꯛꯅꯤꯡꯗꯦ ꯇꯧꯋꯦ ꯈꯪꯗꯦ ꯃꯥꯒꯤꯗꯤ
ꯑꯁ ꯈꯪꯗꯦꯗ ꯑꯁ ꯃꯔꯛ ꯑꯃ ꯑꯩꯅ ꯁꯥꯕ ꯃꯊꯥꯁꯦ ꯂꯣꯏꯕꯅꯦꯍꯦ
ꯍꯥ ꯍꯥ ꯍꯥꯍꯥ ꯍꯥ ꯍꯥ
ꯍꯧꯖꯤꯛꯇꯕꯨ ꯀꯩꯇꯧꯔꯨꯕꯅꯣ ꯈꯜꯂꯕꯅꯦ
ꯏꯁ ꯑꯩꯈꯣꯏꯁꯦ ꯀꯔꯤꯒꯤ ꯇꯝꯔꯤꯅꯣꯒ ꯈꯜꯂꯒ
ꯑꯗꯨꯅꯦ ꯍꯥꯏꯁꯦ ꯑꯁ ꯈꯪꯗꯦꯗ ꯆꯪꯉꯤꯕ ꯁꯦꯟꯌꯥꯝꯗꯨꯒ
ꯊꯥꯏꯅ ꯅꯥꯔꯖꯣꯏ ꯇꯝꯂꯝꯕꯗꯤ ꯊꯥꯏꯅ ꯊꯕꯛ ꯐꯪꯈ꯭ꯔꯅꯤ ꯃꯤ ꯂꯥꯏꯅ
ꯑꯗꯨꯅꯦ ꯋꯥꯔꯁꯨ ꯋꯥꯅ ꯍꯥ
ꯎꯝ ꯅꯔꯁ ꯈꯣꯏꯒꯤꯗꯤ ꯍꯣꯁꯄꯤꯇꯥꯜ ꯈꯨꯗꯤꯡꯒꯤ ꯚꯦꯀꯦꯟꯁꯤ ꯂꯩꯕꯅꯦꯕ ꯑꯩꯈꯣꯏ ꯊꯤꯕ ꯆꯠꯄꯁꯨ
ꯗꯨꯄꯥ ꯑꯗꯨꯐꯥꯎꯗ ꯊꯕꯛꯀꯤ ꯊꯕꯛ ꯉꯥꯛꯇ ꯁ꯭ꯀꯨꯜꯗ ꯑꯣꯏꯒꯦꯔꯥ ꯑꯃꯗ ꯑꯣꯏꯒꯦꯔꯥ
ꯍꯣꯏ ꯃꯄꯥꯟ ꯂꯣꯝꯗꯁꯨ ꯀꯣ ꯑꯁꯤꯔꯣꯝꯗꯁꯨ ꯍꯣꯁꯄꯤꯇꯥꯜ ꯈꯨꯗꯤꯡꯒꯤ ꯅꯔꯁꯁꯤꯗꯤ ꯂꯩꯌꯦꯕ ꯑꯩꯈꯣꯏ ꯇꯦꯛꯅꯤꯁꯤꯌꯥꯟ ꯍꯣꯏꯅꯦ ꯂꯩꯇ꯭ꯔꯤꯁꯦ ꯂꯩꯇꯦ ꯂꯩꯇꯦ ꯂꯩꯇꯦ ꯑꯗꯨꯒ ꯂꯩꯇꯦ ꯇꯧꯔꯛꯑꯅꯤ ꯂꯩꯕꯁꯨꯀꯣ ꯐ꯭ꯔꯦꯁꯔ ꯔꯥ ꯇꯧꯔꯛꯑꯗꯤ ꯍꯣꯏ ꯍꯥꯏꯗꯤ ꯐ꯭ꯔꯦꯁꯔ ꯂꯧꯑꯣꯏ
ꯑꯗꯒꯤ ꯂꯧꯒꯦꯁꯨ ꯃꯣꯏ ꯈꯪꯅꯕꯒꯨꯝꯕ ꯁꯨꯃꯥꯏꯅ
ꯍꯣꯏ ꯈꯪꯅꯕ ꯅꯠꯇ꯭ꯔꯗꯤ ꯆꯪꯉꯨ ꯌꯥꯗ꯭ꯔꯦꯍꯦ ꯍꯣꯏ ꯈꯔ ꯑꯆꯧꯕꯗꯨꯗꯤ ꯑꯦꯛꯖꯥꯝ ꯇꯧꯕꯒꯨꯝꯕ ꯂꯩꯀꯣ ꯏꯟꯇꯔꯚꯤꯌꯨ ꯄꯤꯔꯒ ꯑꯗꯨꯒꯨꯝꯕꯗꯨꯗꯤ ꯍꯣꯏ ꯈꯔꯕꯨꯗꯤ ꯍꯣꯁꯄꯤꯇꯥꯜ ꯃꯃꯤꯡ ꯆꯠꯄꯗꯨꯗꯤ ꯈꯔ ꯑꯗꯨꯃꯥꯏꯅ ꯇꯧꯋꯦ ꯑꯗꯣ ꯈꯔ ꯑꯅꯝꯕꯅ ꯈꯪꯅꯕꯅ ꯇꯧꯋꯦꯗ
ꯎꯝ
ꯈꯪꯗ꯭ꯔꯅꯦ ꯑꯗꯨꯗ ꯊꯣꯛꯑꯁꯨ ꯐꯪꯉꯣꯏ ꯑꯁꯤꯗ ꯇꯧꯔꯁꯨ ꯐꯕ ꯐꯪꯗꯦ ꯈꯪꯗ꯭ꯔꯦꯗ
ꯑꯗꯩ ꯇꯣꯂꯣꯞꯁꯨ ꯁꯤꯗꯗꯤ ꯌꯥꯝꯖꯨ ꯌꯥꯝꯗꯦ
ꯍꯣꯏ ꯑꯗꯨ ꯑꯣꯏꯔꯁꯨ ꯑꯗꯨꯗꯤ ꯌꯨꯝꯗꯗꯤ ꯌꯨꯝꯗꯒꯤ ꯆꯠꯂꯗꯤ ꯈꯔ ꯁꯦꯐ ꯑꯣꯏꯗꯅ ꯑꯁꯤꯗꯤ ꯌꯨꯝ ꯕꯔꯥꯖꯦ ꯌꯥꯝ ꯇꯥꯡꯉꯦꯕ
ꯍꯣꯏ
ꯂꯩꯇꯦꯍꯦ
ꯈꯪꯗꯦ
ꯎꯝ ꯈꯪꯗ꯭ꯔꯦ
ꯆꯥꯎꯔꯛꯄꯁꯦ ꯋꯥꯏ
ꯇꯝꯃꯝ ꯇꯝꯗꯕꯤ ꯇꯝꯗꯕꯤ ꯁꯤꯗ ꯀꯝꯄꯅꯤꯒꯤ ꯊꯕꯛ ꯑꯣꯏꯅ ꯇꯧꯗꯨꯒꯤ ꯇꯧꯔꯒ ꯆꯠꯂꯨꯁꯤꯅ ꯐꯥꯗꯧ ꯃꯥꯜ
ꯑꯗꯨꯅꯦ ꯍꯥꯢꯁ ꯀꯝꯄꯅꯤꯒꯤ ꯊꯕꯛꯅ ꯍꯦꯟꯅ ꯐꯪꯉꯦ
ꯍꯣꯏ ꯃꯣꯏ ꯃꯣꯏꯗꯤ ꯍꯦꯟꯅ ꯇꯣꯂꯣꯞ ꯆꯥꯎꯔꯤꯅꯦꯕ ꯀꯨꯏꯅ ꯇꯧꯔꯛꯑꯗꯤꯀꯣ ꯑꯈꯣꯏ ꯇꯝ ꯇꯝ ꯇꯝꯊꯈꯤꯕ ꯆꯍꯤꯗꯣ ꯄꯥꯔꯒ ꯇꯧꯔꯛꯑꯗꯤ ꯇꯣꯂꯣꯞꯁꯦ ꯃꯌꯥꯝ ꯃꯌꯥꯝ ꯆꯥꯔꯒ ꯐꯝꯒ ꯂꯩꯒ꯭ꯔꯕ
ꯆꯪꯉꯨꯔꯤꯕ ꯁꯦꯟꯌꯥꯝꯗꯨꯒ ꯑꯩ ꯈꯟꯕꯗ ꯀꯞꯅꯤꯡꯉꯦꯍꯦ
ꯎꯝ ꯅꯣꯢꯒꯤꯗꯤ ꯈꯔꯕꯨ ꯐꯥꯔꯤꯅꯦ ꯍꯨ ꯍꯨ ꯑꯩꯈꯣꯢꯒꯤꯅꯤꯁꯦ ꯎꯝ ꯒ꯭ꯌꯥꯟ ꯃꯥꯟ ꯇꯗ꯭ꯔꯤꯍꯤ
ꯁꯦꯡꯕ
ꯑꯩꯈꯣꯏꯒ ꯆꯪꯃꯤꯟꯅꯕ ꯅꯨꯄꯤ ꯑꯃꯗꯤ ꯃꯥꯗꯤ ꯑꯩꯈꯣꯏ ꯏꯟꯇꯔꯟꯁꯤꯞ ꯇꯧꯕ ꯃ ꯃꯐꯝꯗ ꯐꯪ ꯐꯪꯈ꯭ꯔꯕꯅꯤꯅ ꯈꯔ ꯅꯨꯡꯉꯥꯏꯔꯤꯅꯦ ꯃꯥꯗꯤ ꯎꯝ ꯍꯣꯏ ꯃꯣꯏ ꯁꯤꯃꯤ ꯒꯣꯕꯔꯃꯦꯟ ꯑꯣꯏꯕꯅꯦꯕꯀꯣ ꯃꯣꯏ ꯍꯣꯁꯄꯤꯇꯥꯜ ꯑꯗꯨ ꯍꯣꯁꯄꯤꯇꯥꯜꯗꯣ ꯗꯨ ꯑꯣꯏꯕꯒꯤ ꯍꯣꯢ ꯗ꯭ꯌꯨꯇꯤꯕꯨꯗꯤ ꯈꯔ ꯑꯥ ꯍꯦꯚꯤ ꯑꯣꯏꯌꯦꯀꯣ ꯑꯗꯨ ꯑꯣꯏꯔꯁꯨ ꯍꯞꯇꯥꯗ ꯑꯥ ꯁꯟꯗꯦ ꯇꯤ ꯌꯥꯎꯅ ꯑꯥ ꯇꯨ ꯇꯨ ꯗꯦꯁ ꯑꯦꯝ ꯍꯣꯏ ꯇꯨ ꯗꯦꯁꯅꯦꯕ ꯃꯣꯏ ꯁꯨꯇꯤ ꯐꯪꯉ ꯁꯦ ꯍꯞꯇꯥꯗ ꯑꯗꯨ ꯈꯔ ꯌꯥꯏꯅ ꯑꯗꯨꯒꯨ
ꯌꯥꯝ ꯌꯥꯏꯗ
ꯍꯣꯏ
ꯁꯦꯂꯔꯤꯗꯤ ꯀꯌꯥꯃꯨꯛ ꯑꯣꯢ
ꯇ꯭ꯋꯦꯟꯇꯤ ꯐꯥꯏꯐꯗꯒꯤ ꯍꯧꯒꯅꯤ ꯍꯥꯏꯕꯅꯦꯕꯀꯣ
ꯑꯥ
ꯑꯗꯨ ꯑꯣꯏꯔꯁꯨ ꯐꯩꯅ ꯇ꯭ꯋꯦꯟꯇꯤ ꯐꯥꯏꯚ ꯁ꯭ꯇꯥꯔꯇꯤꯡ ꯑꯣꯏꯔꯗꯤ ꯀꯨꯏꯅ ꯇꯧꯔꯛꯑꯗꯤ ꯃꯌꯥꯝ ꯂꯥꯛꯑꯅꯤ ꯍꯣꯢ ꯇꯦꯛꯅꯤꯁꯤꯌꯟ ꯐꯥꯎ ꯆꯩ ꯑꯥ ꯀꯨꯏꯅ ꯇꯧꯕꯁꯤꯡ ꯐꯤꯐꯇꯤ ꯍꯅꯨꯕꯒꯨꯝꯕꯁꯤꯡꯗꯤ ꯋꯥꯟ ꯂꯥꯛꯇꯤ ꯌꯧꯋꯦ ꯍꯥꯏꯕꯅꯦꯕꯀꯣ ꯅꯍꯥꯟ
ꯌꯧꯔꯝꯒꯅꯤ ꯏꯟꯆꯥꯔꯖ ꯀꯨꯝꯕꯗꯣ
ꯑꯩꯈꯣꯏ ꯏꯟꯇꯔꯟꯁꯤꯞ ꯇꯧꯕ ꯃꯇꯝꯗꯀꯣ ꯃꯣꯏ ꯈꯔ ꯑꯉꯥꯡ ꯖꯨꯅꯤꯌꯔ ꯑꯣꯏꯕꯒꯨꯝꯕ ꯂꯩ ꯃꯣꯏꯗ ꯇꯣꯂꯣꯞꯀꯤ ꯃꯇꯥꯡꯗ ꯀꯌꯥ ꯄꯤ ꯒꯦ ꯈꯣꯠꯀꯦ ꯍꯪꯕ ꯀꯥꯟꯗ ꯑꯗꯨꯃꯥꯏꯅ ꯍꯥꯏꯕꯀꯣ ꯑꯗꯨꯒꯤ ꯈꯪꯗ꯭ꯔꯦꯗ ꯅꯣꯢ ꯑꯦꯝ ꯉꯥꯢꯈꯣꯀꯣ
ꯑꯃꯨꯛ ꯇꯧꯔꯛꯀꯦ
ꯍꯣꯏ ꯍꯣꯏ ꯍꯣꯏ
ꯎꯝ
ꯎꯝ